ꯇꯥꯕ꯭ꯔꯣ
ꯍꯜꯂꯣ
ꯍꯜꯂꯣ
ꯇꯥꯕ꯭ꯔꯣ ꯇꯥꯕ꯭ꯔꯣ
ꯇ ꯇꯥꯔꯦ ꯇꯥꯔꯦ ꯇꯥꯔꯦꯀꯣ
ꯇꯥꯔꯦ ꯍꯥꯏꯕꯀꯣ
ꯍꯣꯏ
ꯀꯩꯗꯧꯔꯝꯃꯤꯅꯣ
ꯑꯩ ꯏꯛꯅꯧ ꯑꯦꯛꯖꯥꯝ ꯂꯩꯅꯦ ꯗꯦꯠ ꯏꯂꯚꯦꯟꯗ
ꯑꯣ
ꯑꯦ ꯗꯦꯠ ꯇꯨꯌꯦꯞꯇ ꯂꯩꯕ
ꯑꯣ ꯐꯥꯏꯅꯦꯜꯔꯣ
ꯄꯥꯔꯝ ꯂꯥꯏꯔꯤꯛ ꯂꯥꯏꯔꯤꯛ ꯄꯥꯔꯝꯕꯅꯤꯗ ꯍꯣꯏ ꯐꯥꯏꯅꯦꯜ ꯑꯦꯛꯖꯥꯝꯅꯤ
ꯑꫭ ꯐꯖꯟ ꯄꯥꯔꯣ ꯑꯗꯨꯗꯤ ꯅꯪꯁꯨ ꯃꯁꯇꯔ ꯂꯣꯏꯔꯅꯤꯅꯦ ꯑꯗꯨꯁꯨ ꯑꯗꯨꯗꯤ
ꯍꯣꯏ ꯍꯣꯏ ꯍꯣꯏ ꯅꯦꯠ ꯑꯦꯛꯖꯥꯝ ꯊꯥꯔꯅꯤ ꯑꯩꯁꯨ
ꯕꯦꯛ ꯂꯩꯕ꯭ꯔꯣ
ꯕꯦꯛ ꯂꯩꯌꯦ ꯑꯩ ꯅꯥꯕꯒꯤ ꯍꯟꯅ ꯊꯥꯗꯕꯀꯣ ꯊꯥꯕ ꯆꯠꯇꯕ ꯑꯗꯒꯤ ꯁꯞꯖꯦꯛ ꯑꯅꯤ ꯕꯦꯛ ꯇꯣꯇꯦꯜ ꯇꯣꯇꯦꯜ ꯇꯦꯟ ꯁꯕꯖꯦꯛ
ꯎꯝ
ꯄꯦꯄꯔ ꯇꯔꯥꯅꯤꯅ ꯊꯥꯗꯕꯁꯦ ꯑꯣ ꯂꯣꯏꯔꯦ ꯂꯣꯏꯔꯦ
ꯀꯩꯗꯧꯔꯤꯒꯦ ꯕꯦꯛꯒ꯭ꯔꯥꯎꯟ ꯅꯣꯏꯁ ꯇꯥꯏꯑꯅꯦ ꯅꯒꯤꯗꯣ
ꯎꯝ ꯄꯩꯁꯟ ꯈꯣꯏꯗ ꯋꯥꯛꯀꯤꯡ ꯆꯦꯟꯅꯕ ꯂꯥꯛꯄꯅꯦ
ꯑꯁ ꯃꯃꯤꯡ ꯄꯟꯒꯅꯨ ꯃꯃꯤꯡ ꯄꯟꯕ ꯌꯥꯗꯦ
ꯑꯣ ꯍꯧꯖꯤꯛꯀꯤꯗꯨꯗꯤ ꯈꯪꯉꯔꯣꯏꯗ
ꯕꯦꯛꯒ꯭ꯔꯥꯎꯟ ꯅꯣꯏꯁ ꯂꯩꯍꯟꯒꯅꯨ
ꯍꯣꯏ ꯍꯣꯏ
ꯋꯥꯛꯀꯤꯡ ꯅꯕꯥꯅꯤ ꯋꯥꯛꯀꯤꯡ ꯆꯦꯟꯕꯗꯨꯕꯨ ꯀꯥꯏꯐꯥꯎ ꯆꯦꯟꯒꯦ
ꯑꯁ ꯌꯥꯝ ꯁꯥꯡꯅ ꯆꯦꯟꯕꯅꯦ ꯀꯤꯂꯣꯃꯤꯇꯔ ꯁꯤꯛꯁ ꯁꯚꯦꯟ ꯆꯦꯟ ꯃꯅꯤ ꯍꯦ
ꯑꯣ
ꯀꯩꯅꯣꯗ ꯍꯥꯏꯋꯦꯗ ꯆꯦꯟꯕꯅꯤ ꯒꯥꯔꯤ ꯆꯠꯄ ꯆꯠꯇꯕ
ꯑꯣ
ꯀꯩꯅꯣꯒꯤ ꯂꯝꯕꯤ ꯐꯖꯕ ꯑꯃ ꯂꯩꯌꯦ ꯍꯣꯔꯦꯟ ꯐꯣꯇꯣ ꯀꯥꯞꯄꯒ ꯊꯥꯔꯛꯀꯦ
ꯇꯃꯦꯡꯂꯂꯣꯟ ꯂꯝꯕꯤꯗꯤ ꯂꯣꯏ ꯀꯣꯏꯂꯥꯁ ꯊꯥꯔꯝꯃꯅꯤꯀꯣ ꯑꯗꯨꯒꯤꯗꯤꯀꯣ
ꯎꯝ ꯊꯤ ꯅꯥꯜꯑꯅꯦ ꯑꯁ ꯇꯃꯦꯡꯂꯣꯡꯗ ꯀꯣꯏꯕ ꯃꯐꯝ ꯌꯥꯝ ꯂꯩꯌꯦꯅꯦ ꯑꯩꯁꯨ ꯅꯪꯁꯨ ꯊꯣꯛꯂꯛꯑꯀꯥꯟꯗ ꯀꯣꯏꯕ ꯆꯠꯁꯦ ꯇꯥꯕ꯭ꯔꯣ ꯇꯥꯕ꯭ꯔꯣ ꯏꯟꯇꯔ
ꯎꯝ ꯇꯥꯏꯌꯦ ꯇꯥꯏꯌꯦ ꯃꯃꯤꯡ ꯄꯟꯒꯅꯨꯨꯃꯤ ꯎꯝ
ꯑꯣ ꯁꯣꯏꯔꯦ ꯚꯥꯏ
ꯃꯐꯝ ꯐꯖꯕ ꯐꯖꯕ ꯂꯩꯌꯦꯕ
ꯍꯣꯏ
ꯀꯔꯝꯕ ꯀꯔꯝꯕ ꯃꯐꯝꯅꯣ ꯍꯥꯏꯁꯤꯕꯨ ꯍꯥꯏꯗꯤ ꯌꯦꯡꯕ ꯌꯥꯕ
ꯅꯦꯆꯔꯦꯜ ꯕ꯭ꯌꯨꯇꯤ ꯅꯦꯆꯔꯦꯜꯒꯤꯅꯤꯗ ꯃꯤꯅ ꯁꯦꯝꯕ ꯅꯠꯇꯕ
ꯑꯗꯨ ꯀꯔꯤꯅꯣꯕ ꯍꯥꯏꯔꯛꯑꯣꯕ
ꯂꯦꯛꯀꯨꯝꯕ ꯀꯦꯞꯀꯨꯝꯕ ꯂꯦꯛ ꯅꯦꯆꯔꯦꯜ ꯂꯦꯛ
ꯎꯝ
ꯂꯦꯛ ꯀꯨꯝꯕ ꯀꯦꯞꯒꯨꯝꯕ
ꯎꯝ
ꯑꯗꯨ ꯌꯥꯝ ꯂꯩꯗ ꯂꯦꯛꯁꯦ ꯑ ꯖꯁ ꯅꯣꯔꯃꯦꯜꯒꯤ ꯂꯦꯛ ꯅꯠꯇꯦꯕ ꯌꯥꯝꯅ ꯀꯔꯤ ꯍꯥꯏꯁꯤꯔ ꯍꯤꯁꯇꯔꯤꯀꯦꯜ ꯌꯥꯝꯅ ꯍꯤꯁꯇ꯭ꯔꯤ ꯂꯩꯈ꯭ꯔꯕ ꯃꯐꯝꯅꯤꯗ
ꯋꯥꯔꯤ ꯂꯩ
ꯆꯤꯡ ꯑꯥ ꯆꯤꯡꯗ ꯑꯗꯨꯒꯨꯝꯕ ꯂꯦꯛ ꯂꯩꯕꯗꯣ ꯌꯥꯝ ꯉꯛꯄꯅꯤꯗ
ꯌꯥꯝ ꯐꯖꯔꯦ ꯌꯥꯝ ꯐꯖꯕꯅꯦꯕ ꯅꯪꯅ ꯍꯥꯏꯕꯁꯦ
ꯑꯗꯨꯒ ꯋꯥꯇꯔ ꯐꯣꯜꯁꯨ ꯂꯩꯔꯦ
ꯐꯖꯔꯝꯗ꯭ꯔꯗꯤ ꯀꯃꯥꯏ ꯇꯧꯕ
ꯐꯖ ꯐꯖꯕꯒꯤ ꯍꯥꯏꯕꯅꯤꯅꯦ
ꯐꯖꯕꯤꯒꯤ ꯍꯥꯏꯕꯅꯦ
ꯎꯝ ꯀꯩꯩꯅꯣꯗꯤ ꯃꯐꯝꯒꯤ ꯃꯤꯡꯗꯤ ꯄꯟꯕ ꯌꯥꯕ꯭ꯔꯣ ꯂꯣꯀꯦꯁꯟꯒꯨꯝꯕ ꯑꯣ ꯑꯩꯈꯣꯏ ꯍꯧꯖꯤꯛ ꯆꯦꯟꯒꯗꯧꯕ ꯂꯝꯕꯤꯗꯣ
ꯎꯝ
ꯃꯍꯨ ꯑꯥ ꯀꯩꯅꯣꯗ ꯖꯤꯔꯤ ꯗꯥ ꯆꯠꯄ ꯌꯥꯕ ꯑꯃꯩ ꯆꯠꯄ ꯌꯥꯕ ꯑꯁꯥꯝ ꯆꯠꯄ ꯌꯥꯕ ꯂꯝꯕꯤꯅꯦꯕ ꯏꯁ ꯂꯝꯕꯤꯗꯤ ꯊꯤ ꯐꯖꯕꯅꯦꯍꯦ
ꯀꯣꯏꯂꯥꯁ ꯐꯟ ꯊꯥꯔꯦꯕ ꯅꯪ ꯍꯥꯏꯁꯦ
ꯍꯣꯏ ꯄꯨꯔꯥ ꯀꯩꯅꯣꯗ ꯀ꯭ꯋꯥꯂꯤꯇꯤ ꯕꯤꯜ ꯑꯞ ꯅꯦꯕ
ꯑꯥ ꯑꯁꯥꯝ ꯅꯪꯒꯤ ꯂꯝꯕꯤꯗꯣ ꯑꯁꯥꯝ ꯆꯠꯄ ꯌꯥꯕ ꯖꯤꯔꯤꯕꯥꯝ ꯆꯠꯄ ꯌꯥꯕ ꯂꯝꯕꯤ ꯍꯥꯏ ꯅꯦꯕꯀꯣ ꯑꯣ ꯖꯤꯔꯤ ꯂꯝꯕꯤꯖꯦ ꯐꯖꯅ ꯊꯥꯔꯕ ꯖꯥꯠꯅꯤꯅꯦ ꯑꯗꯨꯗꯤ
ꯎꯝ ꯑꯗꯨ ꯒꯥꯔꯤꯗꯤ ꯄꯥꯛꯅ ꯆꯠꯇꯕꯀꯣ ꯍꯨꯖꯤꯛꯇꯤ ꯑꯗꯨꯅ ꯋꯥꯛꯀꯤꯡ ꯆꯦꯟꯕ ꯅꯨꯡꯉꯥꯏꯕ
ꯎꯝ
ꯑꯣꯀꯦ ꯋꯥꯀꯤꯡ ꯆꯦꯜꯂꯦ ꯖꯤꯝ ꯆꯞꯄ꯭ꯔꯣ ꯉꯔꯥꯥꯡꯗꯤ
ꯉꯔꯥꯡ ꯖꯤꯝ ꯆꯠꯂꯦ ꯑꯗꯣ ꯖꯤꯝꯒꯤ ꯄꯩꯁꯥ ꯄꯤꯕ ꯀꯥꯎꯔꯥ ꯑꯃꯨꯛ ꯍꯜꯂꯛꯈ꯭ꯔꯦ
ꯑꯣ
ꯑꯁ ꯍꯟꯗꯛꯁꯦ ꯄꯩꯁꯥ ꯂꯩꯇꯦ
ꯅꯪꯒꯤꯁꯤꯗꯤ ꯀꯗꯔ ꯇꯧꯔꯦꯅ ꯅꯪꯅ ꯃꯥꯕꯨ
ꯅꯠꯇꯦ ꯄꯤꯒꯅꯤꯗ ꯎꯝ ꯀꯩꯅꯣ ꯇꯧꯕ ꯉꯔꯥꯡꯗꯣ ꯅꯨꯄꯤ ꯑꯃ ꯂꯩꯔꯝꯕꯀꯣ ꯋꯥꯔꯤ ꯇꯥꯎꯕ ꯅꯨꯄꯤ ꯑꯃ ꯂꯩꯔꯝꯃꯦ
ꯎꯝ
ꯑꯗꯨ ꯃꯥ ꯖꯤꯄꯦꯗꯣ ꯌꯥꯗꯕ ꯑꯗꯨ ꯁꯥꯟꯅꯕ ꯂꯣꯏꯔꯒ ꯑꯃꯨꯛ ꯇ꯭ꯔꯥꯏ ꯇꯧꯁꯦ ꯍꯥꯏꯕꯗꯣ ꯃꯥ ꯍꯥꯟꯅ ꯆꯠꯈ꯭ꯔꯕ ꯃꯥ ꯍꯥꯟꯅ ꯆꯠꯈ꯭ꯔꯕ ꯎꯝ ꯂꯨꯄꯥ ꯆꯅꯤ ꯍꯥꯏꯕꯀꯣ ꯑꯗꯨꯒꯤ ꯎꯝ ꯆꯠꯂꯗꯤ ꯍꯥꯎꯅꯤ ꯍꯦ ꯋꯥꯎ
ꯍ
ꯋꯥꯍ ꯋꯥꯍ ꯑ ꯑ ꯀꯃꯤ
ꯕꯦꯛꯒ꯭ꯔꯥꯎꯟ ꯑꯁ ꯅꯪꯁꯤꯗꯤ ꯂꯥꯡꯍꯟꯒꯅ ꯍꯥꯏꯔꯦ ꯌꯥꯔꯔꯣꯏ ꯇꯥꯕ꯭ꯔꯣ
ꯇꯌꯦ
ꯑꯥꯏꯁꯣꯂꯦꯠ ꯑꯣꯏꯕ ꯔꯨꯝꯗ ꯂꯩꯌꯣ ꯀꯥꯗ ꯂꯩꯌꯣ
ꯍꯣꯏ ꯁꯤ ꯂꯣꯏꯔꯒ ꯁꯤꯗꯤ ꯎꯝ
ꯐꯥꯒꯤꯤ ꯇꯥꯏꯞꯇ
ꯇꯄꯥ ꯊ
ꯌꯥꯔꯣꯏ ꯌꯥꯔꯣꯏ ꯇꯣ